ꯇꯥꯕ꯭ꯔꯣ ꯎꯝ ꯑꯦ ꯑꯩ ꯈꯪꯗ꯭ꯔꯦ ꯀꯃꯥꯏꯟ ꯇꯧꯁꯤꯔꯥꯀꯣ ꯃꯣꯏꯅꯀꯣ ꯑꯩꯅ ꯍꯧꯖꯤꯛꯁꯦ ꯆꯥꯠ ꯆꯤꯄꯤꯇꯤꯗ ꯊꯤꯌꯦꯕꯀꯣ ꯀꯃꯥꯏꯅ ꯍꯥꯠꯇꯣꯛꯄꯤꯗꯣꯏꯅꯣ ꯍꯥꯏꯔꯒ ꯃꯣꯏꯅ ꯍꯥꯏꯔꯤꯁꯦ ꯀꯔꯤ ꯍꯥꯏꯗꯧ ꯃꯥꯜꯂꯦ ꯍꯦ ꯍꯥ ꯍꯥ ꯍꯥ
ꯀꯃꯥꯏ ꯍꯥꯏꯒꯦ
ꯎꯝ ꯁꯦꯡꯗꯣꯛꯑꯣ ꯍꯥꯏꯌꯦ ꯑꯥ ꯕꯦꯗꯤꯡꯁꯀꯨꯝꯕ ꯀꯩ ꯀꯩꯅꯣ ꯂꯣꯏꯅꯃꯛꯇꯣ ꯏꯁꯤ ꯏꯁꯤꯡ ꯁꯥꯕꯗ ꯑꯥ ꯁꯨꯗꯣꯏꯕ ꯑꯗꯨꯒ ꯎꯝ ꯅꯨꯡꯁꯥꯗꯀꯣ ꯊꯥꯔꯇꯤ ꯃꯤꯅꯤꯠꯁꯀꯨꯝꯕ ꯈ꯭ꯋꯥꯏꯗꯒꯤ ꯁꯥꯕ ꯃꯐꯝꯗ ꯊꯝꯒꯗꯕꯅꯦ ꯍꯥꯏꯌꯦ
ꯎꯝ
ꯑꯗꯨꯒ ꯀꯔꯤ ꯀꯔꯤ ꯔꯥ ꯃꯦꯇ꯭ꯔꯦꯁꯀꯨꯝꯕ ꯀꯔꯤ ꯂꯣꯏꯅꯃꯛꯇꯣ ꯁꯦꯡꯗꯣꯛꯑꯣ ꯑꯈꯣꯏꯗꯣ ꯅꯍꯥꯟꯗꯣ ꯑꯗꯨꯃꯥꯏꯅꯗꯤ ꯇꯧꯈ꯭ꯔꯕꯅꯦꯕ
ꯑꯗꯨ ꯍꯣꯏ ꯑ ꯎꯝ ꯎꯝ ꯍꯥꯏꯌꯦ
ꯑꯝ
ꯏꯟꯁꯦꯛꯇꯤꯁꯥꯏꯠꯁ ꯑꯣꯏꯅ ꯄꯥꯏꯌꯣ ꯍꯥꯏꯅ ꯍꯥꯏꯔꯒ ꯂꯩ
ꯎꯝ
ꯏꯐ
ꯐꯃꯨꯡꯒꯨꯝꯕ ꯎꯝ ꯃꯝ ꯐꯃꯨꯡꯗꯁꯨ ꯀꯩꯅꯣ ꯑ ꯈꯔ ꯈꯔ ꯃꯅꯨꯡ ꯆꯪꯕꯒꯨꯝꯕ ꯂꯩꯗꯅꯀꯣ
ꯎꯝ
ꯑꯗꯨꯒꯨꯝꯕ ꯃꯅꯨꯡ ꯃꯅꯨꯡ ꯐꯥꯎ ꯑꯗꯨꯝ ꯐꯖꯅ ꯆꯥꯏꯌꯣ ꯆꯩ ꯆꯥ ꯑ ꯆꯥꯏꯌꯣꯕꯀꯣ ꯑꯗꯨ ꯍꯤꯗꯥꯛꯇꯣ
ꯑ ꯑꯈꯣꯏꯁꯦ ꯀꯩꯅꯣꯅꯦꯕꯀꯣ ꯑꯥ ꯐꯃꯨꯡ ꯑꯣꯏꯅ ꯂꯩꯇꯦꯕ ꯃꯦꯇ꯭ꯔꯦꯁꯇꯣ ꯑꯗꯨꯝ ꯐ꯭ꯂꯣꯔꯗ ꯍꯥꯞꯄꯅꯦꯕ
ꯎꯝ
ꯃꯦꯇ꯭ꯔꯦꯁꯀꯤ ꯀꯩꯅꯣ ꯑ ꯑꯃ ꯂꯩꯇ꯭ꯔꯥ ꯀꯣꯅꯔ ꯀꯣꯅꯔꯔꯣꯝꯗꯣ
ꯎꯝ
ꯑꯗꯨ ꯑꯗꯨꯒꯨꯝꯕꯗꯣ ꯑꯗꯨꯃꯥꯏꯅ ꯂꯧꯊꯣꯛꯑꯗꯤ ꯍꯦꯛ ꯍꯦꯛ ꯂꯩꯔꯝꯕ ꯅꯍꯥꯟꯁꯨ ꯂꯣꯏꯅꯃꯛ ꯐꯖꯅ ꯂꯧꯊꯣꯛꯑꯒ ꯁꯦꯡꯒꯤ ꯁꯦꯡꯉꯦꯕꯀꯣ ꯑꯗꯣ ꯀꯃꯥꯏꯅ ꯑꯃꯨꯛꯀ ꯍꯤꯡꯒꯠꯄ꯭ꯔꯥ ꯈꯪꯗꯦ ꯒ꯭ꯌꯥꯟ ꯇꯥꯗꯦ ꯃꯆꯥ ꯃꯌꯥꯝ ꯂꯩꯈ꯭ꯔꯕꯖꯥꯠꯔꯥ
ꯑꯥ ꯑꯣꯏꯔꯝꯒꯅꯤ ꯑꯗꯨ ꯅꯣꯏ ꯅꯣꯏꯒꯤ ꯕꯦꯗꯤꯡꯗꯣ ꯀꯔꯝꯕ ꯕꯦꯗꯤꯡ ꯑꯣꯏꯖꯥꯠꯂꯣ
ꯑꯣ ꯃꯦꯇ꯭ꯔꯦꯁꯇꯣ ꯀꯣ ꯑꯩꯈꯣꯏꯔꯣꯝꯗ ꯍꯦꯛ ꯍꯦꯛ ꯄꯥꯏꯕꯒꯨꯝꯕꯗꯩ ꯑꯣꯏꯌꯦ ꯃꯦꯇ꯭ꯔꯦꯁꯇꯣ ꯍꯥꯏꯗꯤ ꯎꯝ ꯑꯁꯤꯗ ꯌꯥꯝ ꯀꯩꯅꯣ ꯇꯧꯔꯒ ꯀꯃꯟ ꯑꯣꯏꯅ ꯌꯣꯟꯕꯗꯨꯅ ꯗꯤ ꯅꯠꯇꯦꯕ
ꯎꯝ ꯑꯗꯨꯒ ꯅꯪ ꯅꯣꯏꯅ ꯀꯩꯅꯣ ꯑꯁ ꯑ ꯍꯟꯗꯥꯛꯒꯨꯝꯕ ꯆꯩ ꯑ ꯆꯥꯏꯕꯗꯣ
ꯑꯥ
ꯑꯗꯨꯗ ꯅꯣꯏꯒꯤ ꯐ꯭ꯂꯣꯔꯒꯤ ꯃꯅꯨꯡ ꯃꯅꯨꯡ ꯃꯅꯨꯡꯁꯤꯡꯗꯣ ꯑꯗꯨꯗꯁꯨ ꯆꯥꯏ ꯑꯆꯥ ꯑ ꯀꯩꯅꯣ ꯇꯧꯋꯣ
ꯍꯤꯗꯥꯛ ꯀꯩ ꯆꯥꯏꯕ ꯀꯥꯟꯗ ꯍꯥꯞꯇꯣꯏꯕ ꯎꯝ
ꯎꯝ ꯀꯣꯟꯅꯔ ꯀꯣꯟꯅꯔꯗꯨꯀꯣ ꯍꯥꯞꯄꯀꯥꯟꯗ ꯑꯗꯨꯝ ꯂꯩꯔꯗꯤ ꯊꯣꯛꯁꯨ ꯊꯣꯛꯂꯛꯄꯅꯦ ꯃꯣꯏꯗꯣ ꯁꯤꯕꯅꯦꯕ ꯑꯗꯨꯒ ꯗꯤꯗ ꯇꯣꯜꯒ ꯑꯩꯈꯣꯏꯅ ꯇꯧꯕꯁꯦ ꯗꯤꯇꯣꯜꯒ ꯁꯔꯞꯀ ꯍꯥꯞꯄꯒ ꯀꯞꯄꯦ ꯑꯗꯨ ꯁꯨ ꯁꯤꯕꯅꯦ ꯃꯣꯏꯗꯣ ꯊꯣꯛꯂꯛꯄꯅꯦ
ꯎꯟ ꯎꯟ ꯑꯗꯣ ꯃꯦꯇ꯭ꯔꯦꯁꯁꯦ ꯑꯣꯏꯕꯅꯤꯅ ꯀꯃꯥꯏꯅ ꯇꯧꯅꯤ ꯃꯦꯇ꯭ꯔꯦꯁꯇꯤ ꯁꯨꯕꯁꯨ ꯌꯥꯗꯦꯅ
ꯀꯪꯁꯨ ꯈꯪꯗꯦꯕ ꯅꯣꯏꯒꯤꯗꯤ ꯑꯗꯨꯝ ꯅꯨꯡꯇꯤꯒꯤ ꯅꯨꯡꯁꯥ ꯐꯥꯎꯑꯣ ꯑꯗꯨꯗꯤ
ꯑꯣ
ꯑꯗꯨꯒ ꯅꯠꯇ꯭ꯔꯗꯤ ꯔꯨꯝ ꯃꯦꯇ꯭ꯔꯦꯁ ꯑꯇꯣꯞꯄ ꯂꯧꯔꯒ ꯑꯗꯨꯗꯣ ꯑ ꯃꯦꯇ꯭ꯔꯦꯁꯇꯣ ꯑꯗꯨꯝ ꯍꯞꯇꯥ ꯑꯃ ꯑꯅꯤꯒꯨꯝꯕ ꯃꯄꯥꯟꯗ ꯅꯨꯡꯁꯥꯗ ꯑꯗꯨꯝ ꯐꯧꯋꯣ
ꯅꯨꯡꯇꯤꯒꯤ
ꯑꯣ ꯅꯨꯡꯇꯤꯒꯤ ꯐꯧꯑꯣ ꯑꯗꯨꯒ ꯅꯠꯇ꯭ꯔꯒ ꯍꯣꯏ ꯐꯧ ꯅꯨꯡꯇꯤꯒꯤ ꯑꯗꯨꯒ ꯅꯣꯏꯅ ꯃꯦꯗ꯭ꯔꯦꯁ ꯑꯅꯧꯕ ꯂꯧꯒꯦ ꯍꯥꯏꯔꯁꯨ ꯑꯗꯨꯝ ꯂꯧꯔꯒ ꯑꯗꯨꯗꯣ ꯃꯄꯥꯟꯗ ꯑꯗꯨꯝ ꯊꯝꯃꯣꯕꯀꯣ ꯅꯣꯏꯒꯤ ꯃꯦꯗ꯭ꯔꯦꯁꯇꯣ ꯑꯔꯤꯕꯗꯣ ꯑꯗꯨꯝ ꯊꯝꯃꯣ ꯑꯗꯨꯒ ꯍꯔꯦꯟ ꯂꯩꯇꯦ ꯂꯩꯇ꯭ꯔꯦ ꯍꯥꯏꯕ ꯀꯥꯟꯗ ꯑꯗꯨꯝ ꯄꯨꯁꯤꯜꯂꯣ
ꯎꯝ ꯈꯪꯗꯦ ꯌꯥꯝ ꯇꯟꯕꯗꯣ ꯑꯁꯤꯅꯤ ꯑꯁꯤꯁꯤꯅ ꯑꯣꯏꯔꯝꯅꯤ ꯀꯣꯛꯀꯨꯝꯕꯁꯨꯀꯣ ꯍꯥꯀꯠ ꯆꯕꯗꯣ
ꯎꯝ ꯑꯗꯨꯗꯤ ꯑꯣꯏꯔꯝꯃꯣꯏꯍꯦ
ꯑꯩ ꯑꯩꯗꯤ ꯍꯥꯏꯗꯤ ꯃꯊꯥ ꯁꯥꯔ ꯂꯩꯔꯕꯅꯤ ꯑꯩꯒꯤ ꯀꯩꯅꯣ ꯕꯣꯗꯤꯁꯤꯡꯁꯨ ꯂꯣꯏꯅꯃꯛ ꯍꯥꯒꯠꯆꯔ ꯂꯩ ꯍꯥꯏꯕ
ꯑ ꯃꯣꯏꯗꯨ ꯆꯥꯕ ꯀꯥꯟꯗ ꯀꯩꯅꯣ ꯑꯣꯏꯒꯅꯣ ꯑꯁ ꯑꯩ ꯑꯩꯒꯤ ꯕꯗꯤꯁꯦ ꯀꯩꯝꯇꯧ ꯇꯧꯋꯦ ꯑꯗꯨꯗꯣ ꯍꯥꯏꯔꯒ
ꯑ ꯇꯨꯀꯠꯆꯩꯀꯣ
ꯑꯩ ꯌꯥꯝ ꯇꯜꯂꯦꯕꯣ ꯉꯁꯥꯏꯒꯤ ꯃꯤꯅ ꯕꯦꯠ ꯕꯥꯛꯁ ꯂꯩꯕꯗꯣ ꯌꯥꯝ ꯃꯣꯠꯄ ꯃꯥꯟꯁꯨ ꯃꯥꯟꯕꯅꯦꯀꯣ
ꯑꯗꯨꯅꯦ ꯌꯥꯝ ꯇꯜꯂꯦ ꯃꯤ ꯃꯤ ꯑꯇꯩꯗ ꯍꯥꯏꯅꯤꯡꯉꯥꯏꯁꯨ ꯏꯀꯥꯏꯌꯦ ꯍꯥꯏꯕ ꯂꯥꯟꯁꯤꯜꯂꯛꯑꯦ ꯍꯥꯏꯅ ꯍꯥꯏꯅꯤꯡꯉꯥꯏꯁꯨ ꯏꯀꯥꯏꯌꯦ ꯀꯃꯥꯏꯅꯁꯨ ꯊꯣꯛꯄ꯭ꯔꯥ ꯈꯪꯗꯦ
ꯑꯁ ꯃꯣꯏ ꯑꯩꯈꯣꯏ ꯅꯔꯦꯟ ꯂꯩꯕ ꯀꯥꯟꯗꯁꯨ ꯑꯩꯗꯤ ꯁꯥꯎꯅꯤꯡꯕꯁꯤꯗꯤ ꯑꯗꯨꯒꯤ ꯅꯨꯡꯇꯤꯒꯤ ꯅꯨꯡꯇꯤꯒꯤ ꯑꯗꯨꯝ ꯐꯧꯋꯦꯕꯀꯣ ꯑꯗꯨꯒ ꯂꯩꯇ꯭ꯔꯦ ꯍꯥꯏꯕ ꯀꯥꯟꯗ ꯑꯩꯈꯣꯏꯒꯤ ꯎꯝ ꯑꯥ ꯇꯨꯝꯕꯁꯦ ꯑꯃ ꯑꯅꯤꯒꯨꯝꯕ ꯂꯩꯔꯁꯨ ꯌꯥꯝ ꯍꯥꯀꯠꯆꯕꯅꯦꯕꯀꯣ ꯇꯨꯝꯕ ꯀꯥꯟꯗ ꯈꯥꯛꯇ ꯃꯣꯏꯁꯨ ꯊꯣꯛꯂꯛꯄꯅꯤꯅ ꯌꯦꯒ ꯐꯖꯅ ꯀꯞꯄꯁꯨ ꯑꯃꯨꯛꯀ ꯊꯣꯛꯂꯛꯀꯅꯤ ꯑꯗꯨꯒ ꯎꯝ ꯅꯨꯃꯤꯗꯥꯡ ꯅꯠꯇ꯭ꯔꯁꯨ ꯑꯩꯈꯣꯏꯅ ꯇꯨꯝꯕ ꯀꯥꯟꯗ ꯑꯗꯨꯝ ꯊꯣꯛꯂꯛꯄꯅꯤꯀꯣ
ꯑꯝ ꯑꯗꯨꯅꯦ ꯏꯅꯥꯎꯅꯨꯄꯤꯗꯣ ꯉꯔꯥꯡꯗꯣ ꯇꯨꯝꯃꯒ ꯂꯩꯕꯅꯦꯕ ꯄꯨꯡ ꯀꯌꯥ ꯑꯣꯏꯈ꯭ꯔꯦ ꯑꯩꯈꯣꯏꯗꯣ ꯒꯦꯝ ꯁꯥꯟꯅꯩꯅ
ꯎꯝ
ꯑꯗꯨꯀꯥꯟꯗ ꯃꯥꯗꯣ ꯇꯨꯝꯕ ꯌꯥꯗ꯭ꯔꯦꯕ ꯃꯥꯁꯦ ꯑꯗꯨꯒꯤ ꯍꯦꯛ ꯍꯦꯛ ꯍꯧꯒꯠꯂꯒ ꯃꯥꯗꯣ ꯇꯣꯔꯆ ꯂꯥꯏꯠꯇꯣ ꯑꯣꯟ ꯇꯧꯔꯒ ꯍꯦꯛ ꯍꯦꯛ ꯌꯦꯡꯉꯦꯕ ꯑꯗꯨꯒ ꯍꯦꯛ ꯍꯦꯛ ꯂꯩꯕ ꯃꯥꯜꯂꯦ
ꯎꯟ
ꯑ
ꯇꯜꯂꯦꯗ ꯑꯗꯨꯒ ꯆꯦꯟꯕꯗꯨ ꯌꯥꯝ ꯊꯨꯕꯅꯦ ꯃꯣꯏꯗꯤ
ꯑꯥ
ꯑꯁ ꯑꯩꯅ ꯕꯦꯠꯕꯣꯜꯁꯦ ꯀꯩ ꯀꯃꯥꯏꯅꯅꯣ ꯑꯩꯗꯤ ꯑꯝꯇ ꯈꯪꯗꯕꯅꯦꯕꯀꯣ
ꯎꯝ
ꯕꯦꯠ ꯕꯥꯛꯁ ꯕꯦꯠ ꯕꯥꯛꯁ ꯍꯥꯏꯁꯦ ꯀꯩꯅꯣ ꯈꯪꯗ꯭ꯔꯒ ꯑꯗꯨ ꯑꯩꯈꯣꯏꯅ ꯅꯍꯥꯟ ꯃꯁꯇꯔ ꯑꯩꯅ ꯀꯥꯕ ꯀꯥꯟꯗ ꯑꯗꯨ ꯔꯦꯟꯗ ꯂꯩꯕ ꯀꯥꯟꯗ ꯈꯛꯇ ꯈꯪꯉꯦꯕ
ꯑ ꯀꯠꯆ ꯌꯥꯝꯅ
ꯎꯝ ꯌꯥꯝ ꯇꯨꯒꯠꯁꯩ ꯫
ꯌꯥꯝ ꯇꯜꯂꯒ ꯂꯩꯕꯅꯤꯀꯣ ꯉꯁꯤꯁꯦ꯫
ꯎꯝ꯫
ꯀꯃꯥꯏꯅ ꯇꯧꯁꯤꯔꯥ ꯈꯪꯗꯦ꯫ ꯑ ꯍꯥꯏꯗꯤꯀꯣ꯫ ꯍꯥꯟꯅ ꯑꯗꯨꯃꯥꯏꯅ ꯂꯩꯔꯝꯗꯦꯕ ꯑꯗꯨꯒ ꯋꯥꯟ ꯋꯤꯛꯀꯨꯝꯕ ꯁꯦꯡꯗꯕꯤ ꯑꯗꯨꯃꯥꯏꯅ ꯊꯝꯃꯒ ꯑꯗꯨꯝ ꯗꯥꯏꯔꯦꯛ꯫ ꯌꯥꯝ ꯊꯣꯛꯂꯛꯄꯗꯣ ꯑꯩ ꯉꯛꯈ꯭ꯔꯕ꯫
ꯎꯝ꯫
ꯀꯃꯥꯏꯅ ꯇꯧꯕꯖꯥꯠꯅꯣ ꯇꯜꯂꯦ ꯇꯨꯒꯠꯆꯩꯌꯦ ꯑꯩ꯫ ꯑꯩꯅ ꯑꯣꯏꯅ ꯑꯅꯝꯕ ꯁꯦꯡꯉꯦ ꯍꯥꯏꯕ ꯃꯥꯁꯤꯅ꯫ ꯀꯣ ꯑꯁ ꯑꯩ ꯇꯨꯀꯠꯆꯩ ꯇꯨꯀꯠꯆꯩ ꯇꯧꯔꯒ ꯑꯗꯨꯃꯥꯏꯅ ꯍꯦꯛ ꯍꯦꯛ ꯇꯧꯕꯒꯤꯀꯣ ꯇꯨꯀꯠꯆꯔꯗꯤ꯫ ꯊꯣꯛꯀꯦ ꯍꯥꯏꯗꯦꯕ꯫ ꯑꯗꯨꯃꯥꯏꯅ ꯇꯧꯕꯒꯤ ꯑꯩꯅ ꯍꯦꯛ ꯍꯦꯛ ꯁꯦꯝ ꯇꯧꯔꯅꯤ ꯑꯗꯨꯒ꯫ ꯎꯝ ꯆꯥꯛ ꯆꯥꯔꯁꯦ ꯍꯥꯏꯕ ꯃꯇꯝꯗ ꯍꯦꯛ ꯍꯦꯛ꯫ ꯄꯥꯜꯂꯒ ꯍꯥꯏꯗꯣꯛꯄ ꯃꯥꯁꯦ꯫ ꯆꯥꯒꯗꯕ ꯃꯇꯝꯗ ꯁꯨꯃꯥꯏꯅ ꯍꯥꯏꯔꯛꯀꯅꯨ ꯍꯥꯏꯅ ꯍꯦꯛ ꯍꯥꯏꯕꯅꯦꯕ꯫
ꯑꯁꯦꯡꯕ꯫
ꯃꯥꯗꯤ ꯃꯥꯗꯤ ꯌꯥꯝ ꯅꯨꯡꯉꯥꯏꯕ ꯇꯥꯏꯞ꯫ ꯑꯀꯣ ꯍꯥꯏꯗꯣꯛꯑꯒ ꯑꯩꯍꯥꯛ ꯀꯩꯀꯦꯔꯥ ꯀꯣꯡ ꯑꯗꯨꯃꯥꯏꯅ ꯂꯩꯕꯗꯣ꯫ ꯒꯨꯝꯕ ꯍꯦꯛ ꯍꯦꯛ ꯇꯧꯔꯛꯑꯦ ꯍꯥꯏꯕ꯫
ꯎꯝ꯫
ꯈꯪꯗ꯭ꯔꯦ ꯒ꯭ꯌꯥꯟ ꯇꯥꯗ꯭ꯔꯦ ꯇꯧꯔꯤꯕꯁꯦ꯫
ꯅꯨꯡꯇꯤꯒꯤ ꯑꯗꯨꯝ ꯀꯞꯄꯒ ꯑꯗꯨꯝ ꯍꯧꯔꯒ ꯑꯗꯨꯝ ꯇꯧꯕ ꯑꯗꯨ ꯑꯣꯏꯔꯗꯤ꯫
ꯎꯝ ꯑꯗꯨꯃꯥꯏꯅ ꯇꯧꯕ ꯇꯥꯔꯦ ꯍꯟꯗꯛꯁꯦ ꯃꯊꯛꯇ ꯍꯦꯛ ꯍꯦꯛ꯫ ꯐꯥꯎꯔꯒ ꯀꯣ ꯀꯩꯅꯣ ꯂꯩꯇꯕ ꯃꯇꯝꯗ꯫
ꯎꯝ꯫ ꯑꯗꯨꯒ ꯅꯪ ꯅꯣꯏꯁꯨ ꯂꯩꯕ ꯀꯥꯟꯗꯁꯨ ꯑꯗꯨꯝ ꯇꯧꯋ ꯍꯥꯏꯗꯤ ꯎꯝ ꯑꯇꯣꯞꯄ꯫ ꯊꯥꯔꯒ ꯐꯛꯀꯨꯝꯕ ꯊꯥꯔꯒ ꯑꯗꯨꯝ ꯂꯩꯌꯣꯕ꯫
ꯎꯝ ꯎꯝ꯫ ꯑꯗꯨꯃꯥꯏꯅ ꯇꯧꯕ ꯇꯥꯔꯦ꯫ ꯑꯩꯅꯅꯤꯅꯦꯍꯦ ꯁꯦꯝꯒꯗꯕꯁꯦ ꯃꯥꯗꯤ꯫ ꯀꯩꯅꯣꯗ ꯆꯠꯈ꯭ꯔꯅꯤ ꯍꯥꯏ ꯑꯣꯐꯤꯁ ꯆꯠꯈ꯭ꯔꯅꯤ ꯑꯗꯨꯃꯥꯏꯅ ꯇꯧꯔꯗꯤ ꯃꯇꯝ ꯂꯩꯇꯦꯕ꯫ ꯃꯥꯗꯤꯀꯣ ꯅꯨꯡꯗꯥꯡ ꯅꯨꯡꯗꯥꯡ ꯁꯤꯐ ꯇꯧꯔꯁꯨ ꯑꯃꯀꯥꯟꯗ ꯇꯨꯝ꯫ ꯇꯨꯡ ꯃꯒ ꯍꯒꯂꯒ ꯆꯠ ꯐꯣꯒ꯫ ꯆꯥꯛ ꯆꯥꯔꯒ ꯍꯦꯛ ꯍꯦꯛ ꯆꯠꯂꯦꯕ ꯇꯨꯝꯕ ꯃꯇꯝ ꯌꯥꯝ꯫ ꯂꯩꯕꯅꯦ ꯃꯉꯣꯟꯗ ꯃꯥꯅ ꯇꯧꯒꯦ ꯍꯥꯏꯔꯗꯤ ꯇꯧꯕ ꯌꯥꯕꯅꯦ꯫ ꯃꯔꯛ ꯃꯔꯛꯇꯗꯤ ꯁꯥꯎꯅꯤꯡꯉ ꯂꯩꯕꯅꯤꯅꯦ꯫ ꯑꯩꯅ ꯃꯤꯇꯤꯡꯒꯨꯝꯕ ꯂꯩꯕ ꯀꯥꯟꯗ ꯋꯥꯔꯤ ꯋꯥ ꯉꯥꯡꯕꯁꯦ ꯈꯔ ꯈꯔ꯫ ꯇꯜꯂꯕ ꯑꯗꯨꯃꯥꯏꯅ ꯍꯥꯏꯕ ꯍꯧꯔꯛꯑꯅꯤ꯫ ꯅꯪ ꯎꯝ ꯅꯪ ꯊꯣꯛꯂꯛꯄꯗꯒꯤ ꯑꯩ ꯐꯖꯅ ꯇꯨꯝꯗ꯭ꯔꯤ ꯍꯥꯏꯅ ꯀꯨꯏꯅ ꯍꯥꯏꯕꯅꯦ꯫ ꯊꯥ ꯑꯅꯤ ꯑꯍꯨꯝ ꯍꯥꯏꯕꯅꯦ ꯃꯥꯗꯣ꯫
ꯍ
ꯍꯥ꯫ ꯍꯥꯏꯗꯤ ꯊꯣꯛꯂꯛꯇ꯭ꯔꯤꯀꯥꯟꯗ ꯈꯪꯗꯤ ꯈꯪꯈ꯭ꯔꯦꯕ ꯑꯩꯁꯦ ꯗꯦ ꯇꯥꯏꯝ ꯑꯣꯏꯌꯦ ꯃꯥꯁꯦ ꯅꯥꯏꯠ꯫ ꯑꯣꯏ ꯍꯥꯏꯕ ꯑꯗꯨꯝ ꯈꯅꯈ꯭ꯔ ꯈꯪꯅꯔꯒ ꯂꯩꯔꯕꯅꯦꯕ꯫
ꯎꯝ꯫
ꯑꯗꯨꯒ ꯍꯩꯍ ꯈꯪꯗꯦ꯫
ꯑꯩꯒꯤ ꯏꯅꯥꯎ ꯅꯨꯄꯤꯁꯨ ꯅꯍꯥꯟ ꯃꯥꯅ ꯊꯕꯛ ꯇꯧꯕ ꯀꯥꯟꯗ ꯑꯗꯨꯝ ꯍꯥꯏꯌꯦ ꯌꯨꯝꯗ ꯊꯕꯛ ꯇꯧꯕꯗꯣ꯫ ꯅꯨꯃꯤꯗꯥꯡꯗ ꯊꯕꯛ ꯇꯧꯔꯒ ꯍꯧꯒꯠꯄ ꯀꯥꯟꯗ ꯑꯩꯈꯣꯏꯗꯤ ꯂꯥꯡꯗ꯭ꯔꯗꯤ ꯌꯥꯗꯦꯗꯣ꯫ ꯑꯣ ꯃꯤ ꯀꯃꯥꯏꯅ ꯌꯨꯝ ꯑꯃꯗ꯫ ꯀꯃꯥꯏꯅ ꯂꯥꯡꯉꯨꯗꯣꯏꯅꯣ ꯍꯥꯏꯕ ꯊꯕꯛ ꯆꯠꯇꯣꯏꯅꯦ ꯆꯥꯛ ꯌꯦꯟꯁꯥꯡ ꯊꯣꯡꯗꯣꯏꯅꯦ ꯑꯗꯨꯒ ꯂꯥꯡꯑꯕ ꯀꯥꯟ ꯑꯗꯨꯝ ꯁꯥꯎꯕꯅꯦꯕ ꯑꯩ ꯇꯨꯝꯗ꯭ꯔꯤ ꯍꯥꯏꯕꯅꯦ ꯑꯩ ꯌꯨꯝ ꯂꯥꯛꯑꯒ ꯑꯝꯇ ꯇꯨꯝꯗ꯭ꯔꯦ ꯍꯥꯏꯔꯒ ꯑꯗꯨꯝ ꯍꯥꯏꯕꯅꯦ ꯃꯥꯁꯨ
ꯎꯝ
ꯑꯗꯨꯝ ꯁꯥꯎꯕꯅꯦꯕ ꯏꯅꯥꯎꯅꯨꯄꯤꯁꯦ
ꯑꯩꯁꯨ ꯌꯥꯕ ꯐꯥꯎꯥꯎꯗꯦ ꯍꯥꯏꯅ ꯍꯦꯛ ꯍꯦꯛ ꯇꯞꯅꯗꯤ ꯇꯧꯕꯅꯦꯕ ꯗꯣꯃꯥꯥꯁꯦ ꯄꯨꯡ ꯇꯔꯨꯛ ꯇꯔꯨꯛꯇ ꯇꯨꯝꯈ꯭ꯔꯦ ꯇꯔꯨꯛ ꯇꯔꯦꯠ ꯅꯤꯄꯥꯜ ꯃꯥꯄꯜ ꯇꯔꯥ ꯇꯔꯥꯃꯥꯊꯣꯏ ꯇꯔꯥꯅꯤꯊꯣꯏ ꯑꯗꯨꯃꯥꯏꯅ ꯇꯔꯥꯅꯤꯊꯣꯏꯒꯨꯝꯕ ꯇꯨꯝꯈ꯭ꯔꯗꯤ ꯌꯥꯈ꯭ꯔꯦꯅ ꯎꯝ ꯁꯦꯚꯦꯟ ꯑꯥꯋꯔꯁꯀꯨꯝꯕꯗꯤ ꯇꯨꯝꯈ꯭ꯔꯦꯕ ꯃꯥꯕꯨ ꯇꯨꯝꯍꯟꯗꯕꯗꯤ ꯅꯠꯇꯦꯕ
ꯎꯝ
ꯄꯨꯡ ꯑꯩꯁꯨ ꯑꯩꯒꯤ ꯃꯤꯇꯤꯡꯗꯣ ꯑꯦꯂꯚꯦꯟꯗ ꯍꯧꯕꯅꯤꯅ ꯑꯗꯨꯝ ꯑꯦꯂꯚꯦꯟ ꯃꯤꯇꯤꯡꯗꯣ ꯂꯣꯏꯔꯗꯤ ꯑꯗꯨꯝ ꯏꯊꯟꯇ ꯑꯗꯨꯃꯥꯏꯅ ꯇꯧꯕꯒꯤ ꯋꯥ ꯉꯥꯡꯗꯦꯕ
ꯎꯝ
ꯑꯗꯨ ꯑꯣꯏꯔꯁꯨ ꯅꯪꯅ ꯋꯥ ꯉꯥꯡꯕꯗꯣ ꯂꯣꯏꯅꯃꯛ ꯇꯥꯏ ꯇꯥꯏ ꯍꯥꯏꯅ ꯍꯦꯛ ꯍꯦꯛ ꯍꯥꯏꯕ
ꯎꯝ
ꯋꯥ ꯉꯥꯡꯔꯨꯗꯤ ꯇꯥꯗꯤ ꯇꯥꯕ ꯇꯥꯐꯝꯗꯤ ꯊꯣꯛꯄꯅꯤꯅ ꯔꯨꯝ ꯑꯃꯗ ꯂꯩꯕꯅꯤꯅ ꯎꯝ
ꯀꯃꯥꯏ
ꯍ ꯈꯪꯗ꯭ꯔꯦ ꯑꯗꯨꯒꯤ ꯑꯩ ꯃꯔꯛ ꯃꯔꯛꯇ ꯑꯣꯐꯤꯁ ꯑꯅꯝꯕ ꯆꯠꯄ ꯃꯇꯝ ꯂꯩ ꯑꯗꯨꯃꯥꯏꯅ ꯇꯧꯔ ꯂꯩꯕꯅꯦ ꯍꯧꯖꯤꯛꯀꯥꯟꯅ ꯃꯥ ꯗꯦ ꯇꯥꯏꯝ ꯆꯠꯈ꯭ꯔꯕꯒꯤ ꯑꯅꯝꯕ ꯑꯩ ꯌꯨꯝꯗ ꯂꯩꯕꯅꯦ
ꯎꯝ
ꯎꯝ ꯃꯤ ꯂꯩꯃꯤꯅ ꯃꯤ ꯂꯩꯃꯤꯟꯅꯕꯕꯁꯤꯁꯨ ꯀꯣ ꯑꯁ ꯒ꯭ꯌꯥꯟ ꯇꯥꯗ꯭ꯔꯗꯤ ꯋꯥꯕꯅꯦ ꯃꯥꯗꯤ ꯑꯉꯥꯡ ꯑꯉꯥꯡꯅꯦ ꯑꯗꯨ ꯑꯣꯏꯔꯁꯨ ꯀꯣ ꯋꯥ ꯉꯥꯡꯕꯗꯣ ꯌꯥꯝ ꯑꯍꯟꯒꯤ ꯇꯥꯏꯞꯇ ꯍꯦꯛ ꯍꯦꯛ ꯇꯧ ꯊꯣꯛꯂꯛꯄ
ꯎꯝ
ꯑꯁꯤ ꯇꯧꯋꯍꯣ ꯑꯁꯤ ꯑꯁꯨꯃꯥꯏꯅ ꯇꯧꯅꯒꯨꯝꯕꯒꯤ ꯇꯥꯏꯞꯇꯣ ꯌꯥꯝ ꯇꯧꯅꯤꯡꯉꯦꯕ ꯑꯃ
ꯎꯝ
ꯍꯩꯁꯨ ꯍꯩꯕꯅꯤꯅ ꯋꯥ ꯉꯥꯡꯕꯁꯨ ꯌꯥꯝ ꯍꯩꯕꯅꯤ ꯃꯥꯗꯤ
ꯎꯝ ꯍꯣꯏ ꯃꯥ ꯃꯆꯤꯟ ꯀꯟꯕ ꯃꯥꯜꯂꯦ
ꯎꯝ ꯀꯟꯝꯕꯅꯦ ꯑꯩꯅ ꯐꯣꯟ ꯀꯣꯜ ꯐꯣꯟ ꯀꯣꯜ ꯇꯧꯔꯕ ꯅꯪꯕꯨ ꯀꯣꯜ ꯇꯧꯒꯦꯔꯥ ꯏꯅꯥꯎꯅꯨꯄꯤꯕꯨ ꯀꯣꯜ ꯇꯧꯔꯒꯦꯔ ꯕꯕꯥ ꯍꯣꯏꯕꯨ ꯀꯣꯜ ꯇꯧꯒꯦꯔꯥ ꯑꯗꯨ ꯃꯥ ꯌꯥꯧꯔꯛꯄꯅꯦ ꯀꯩꯅꯣ ꯑꯁꯤ ꯅꯨꯄꯥꯒ ꯀꯣꯜ ꯇꯧꯕꯁꯤꯁꯨ ꯑꯗꯨꯝ ꯌꯥꯎꯔꯛꯄꯅꯦꯃ
ꯎꯝ ꯃ ꯏꯟꯗꯤ ꯀꯟ ꯋꯥꯦ ꯍꯥꯏ ꯑꯩꯅ ꯅꯍꯥꯟ ꯑꯗꯨ ꯑꯣꯏꯅ ꯈꯟꯂꯕ ꯍꯥꯏꯗꯤ ꯑ ꯑꯩꯈꯣꯏꯗꯤ ꯃꯤ ꯈꯪꯗꯕꯒ ꯋꯥꯔꯤ ꯁꯥꯟꯅꯕꯁꯦ ꯍꯩꯇꯦꯕꯀꯣ ꯃꯥꯗꯗꯨ ꯃꯥꯏꯗꯧꯗꯦ ꯋꯥ
ꯎꯝ
ꯁꯅ ꯀꯩꯅꯣ ꯇꯧꯃꯅꯤ
ꯎꯝꯝ
ꯑꯗꯨꯕꯨꯗꯤ ꯃꯥꯁꯦ ꯀꯣꯜ ꯁꯦꯟꯇꯔꯗ ꯊꯕꯛ ꯇꯧꯕꯒꯤ ꯑꯣꯏꯔꯝꯒꯅꯤ
ꯎꯝ ꯑꯗꯨꯒꯤꯅꯤ ꯑꯗꯨꯒ ꯑꯩꯅ ꯍꯦꯛ ꯍꯦꯛ ꯑꯗꯨꯃꯥꯏꯅ ꯁꯨ ꯍꯥꯏꯕ ꯅꯪꯁꯦ ꯑꯗꯨꯗ ꯊꯕꯛ ꯇꯧꯕꯒꯤꯅꯦ ꯅꯪ ꯈꯔ ꯆꯤꯟꯁꯨ ꯀꯜꯂꯦ ꯑꯗꯨꯒ ꯑ ꯍꯥꯏꯗꯤ ꯆꯤꯟꯊꯤꯕꯗꯣ ꯆꯤꯟꯊꯤꯕꯁꯨ ꯑꯦꯛꯁꯄꯥꯔꯠ ꯑꯣꯏꯈ꯭ꯔꯦꯅꯦ ꯍꯥꯏꯔꯒ ꯀꯔꯤꯅꯣ ꯀꯃꯥꯏꯅ ꯆꯤꯟ ꯊꯤꯗꯣꯏꯅꯣ ꯑꯩꯗꯤ ꯆꯤꯟ ꯊꯤꯕ ꯍꯩꯇꯦ ꯇꯧꯔꯛꯀꯅꯤ
ꯎꯝ ꯎꯝ ꯑꯗꯨꯒ ꯑꯩ ꯉꯁꯤ ꯍꯥꯏꯒ‌ꯦꯕꯀꯣ ꯑꯩꯁꯦ ꯍꯜꯂꯛꯄꯅꯦꯕ
ꯎꯝ
ꯑꯩ ꯑꯩꯒꯤ ꯁꯨꯄꯔꯚꯏꯖꯔꯒ ꯑꯩꯁꯦ ꯎꯅꯔꯕ ꯀꯥꯟꯗ ꯃꯥꯁꯦ ꯑꯩꯁꯦ ꯍꯥꯏꯗꯤ ꯃꯥ ꯃꯥꯗꯨ ꯀ꯭ꯂꯥꯁ ꯂꯧꯕꯅꯤꯅ ꯑꯩꯁꯦ ꯐꯖꯅ ꯎꯅꯕ ꯍꯧ ꯐꯪꯍꯧꯗ꯭ꯔꯦꯕꯀꯣ ꯑꯗꯨꯒꯤ ꯃꯅ ꯑꯗꯨꯝ ꯁꯥꯏꯟ ꯇꯧꯕꯤꯔꯒ ꯑꯩꯁꯦ ꯑꯗꯨꯝ ꯍꯜꯂꯛꯈ꯭ꯔꯦ ꯍꯂꯛꯑꯒ ꯑꯩꯁꯦ ꯑꯁꯤ ꯌꯧꯕ ꯀꯥꯟꯗ ꯎꯝ ꯃꯅꯤꯄꯨꯔꯗꯒꯤ ꯂꯥꯛꯄ ꯃꯤꯁꯤꯡꯗꯣ ꯃꯣꯏꯒꯤ ꯗꯤꯄꯥꯔꯠꯃꯦꯟꯗ ꯆꯠꯂꯒꯦꯅ ꯑꯗꯨꯝ ꯇꯧꯔꯝꯃ‌ꯦꯕꯀꯣ ꯑꯗꯨꯗ ꯂꯥꯛꯑꯒ ꯑꯩ ꯏꯟꯖꯤꯅꯤꯌꯔ ꯅꯨꯄꯤ ꯑꯃ ꯌꯥꯝ ꯐꯕ ꯑꯃ ꯊꯦꯡꯅꯩꯕ ꯍꯥꯏꯗꯤ ꯐꯕ꯭ꯔꯥ ꯐꯗ ꯍꯧꯖꯤꯛ ꯍꯧꯖꯤꯛꯄꯨꯗꯤ ꯃꯥꯅ ꯌꯥꯝ ꯐꯔꯒ ꯅꯣꯛꯑ ꯅꯣꯛꯑꯒ ꯑꯗꯨꯝ ꯋꯥꯔꯤ ꯁꯥꯔꯒ ꯑꯗꯨꯝ